ꯇꯕꯔꯣ
ꯑ ꯇꯥꯔꯦ ꯇꯥꯔꯦ ꯇꯔꯕꯣ
ꯍꯣꯏ ꯇꯔꯦ
ꯑꯣ ꯑ ꯀꯩꯗꯧꯔꯤꯅꯅꯗꯦ
ꯑꯗꯤ ꯋꯥꯀꯤꯡ ꯆꯠꯂꯦ
ꯍꯧꯖꯤꯛ ꯋꯥꯀꯤꯡ ꯆꯠꯂꯤꯕ
ꯍꯣꯏ
ꯉꯥꯟꯗꯕꯨ ꯔ ꯄꯨꯉꯖꯦ
ꯍꯣꯏ ꯏꯚꯅꯤꯅꯤꯡ ꯋꯥꯋꯀꯤꯡ ꯆꯂꯦ
ꯑꯣ ꯀꯩ ꯏꯟꯖꯥꯡ ꯆꯥꯈꯤꯒꯦ ꯉꯁꯥꯏ
ꯏ ꯍꯋꯥꯏ ꯃꯇꯇꯔ ꯍꯋꯥꯏ ꯅꯠꯇꯦ ꯃꯇꯔ
ꯑꯦ
ꯃꯠꯇ ꯍꯥꯎꯗꯦ ꯍꯥꯎꯗꯤꯗ
ꯑꯣ ꯀꯗꯥꯗ ꯂꯩꯒꯦ ꯍꯛꯇꯦꯜꯗ ꯂꯩꯕ꯭ꯔꯣ ꯌꯨꯝꯗ ꯂꯩꯕ꯭ꯔꯣ
ꯑ ꯌꯨꯝꯗ ꯂꯩꯌꯦ ꯌꯨꯝꯗ
ꯑꯣ
ꯑꯩꯅ ꯊꯨꯡꯉꯦ ꯉꯁꯤꯗꯤ ꯉꯁꯤꯒꯤ ꯉꯁꯤꯒꯤ ꯃꯊꯦꯜꯗꯤ ꯑꯩꯅ ꯊꯨꯡꯈꯒ ꯍꯥꯎꯗꯦ
ꯑꯣꯍꯣ ꯑꯗꯨꯗꯤ ꯀꯃꯥꯏꯅ ꯇꯧꯒꯅꯤ ꯃꯊꯪꯗꯒꯤꯗꯤ ꯌꯦꯡꯉꯒ ꯊꯣꯡꯉꯨꯀꯣ ꯍꯥꯎꯅꯕ
ꯍꯣꯏ ꯍꯣꯏ
ꯑ ꯑꯗꯨ ꯅꯨꯃꯤꯠꯇ ꯃꯥ ꯑꯇꯩꯗꯤ ꯀꯩ ꯀꯩ ꯇꯧꯒꯗꯕ ꯂꯩꯒꯦ ꯉꯁꯤꯗꯤ
ꯉꯁꯤꯗꯤ ꯑꯌꯨꯛꯇ ꯑꯌꯨꯛꯇ ꯍꯧꯒꯠꯂ‌ꯦ ꯑꯗꯨꯕꯨ ꯏꯔꯨ ꯏꯔꯨꯖꯈ꯭ꯔꯦ ꯑꯗꯨꯒ ꯆꯥꯛ ꯆꯥꯔꯦ ꯀ꯭ꯂꯥꯁꯇ ꯆꯜꯂꯦ ꯑꯃꯨꯛ ꯀꯥ ꯍꯜꯂꯛꯑꯦ ꯆꯥꯛ ꯆꯥꯔꯒ‌ꯦ ꯆꯥꯔꯦ ꯑꯗꯨꯒ ꯋꯥꯡꯀꯤꯡ ꯆꯠꯂꯦ ꯍꯧꯖꯤꯛꯇꯤ ꯍꯧꯖꯤꯛꯇꯤ ꯋꯥꯡꯀꯤꯡ ꯆꯠꯂꯦ ꯇꯥꯕꯔ‌ꯣ ꯇꯥꯗꯦꯗ ꯑꯩꯗꯤ ꯇꯥꯕ꯭ꯔꯣ ꯑꯉꯝ ꯇꯥꯗꯦ
ꯑ ꯇꯥꯔꯦ ꯇꯥꯔꯦ ꯍꯧꯖꯤꯛꯇꯤ ꯇꯥꯔꯦ
ꯍꯣꯏ ꯇꯥꯏꯌꯦ ꯍꯣꯏ ꯇꯥꯏꯌꯦ ꯎꯝ
ꯑꯗꯣ ꯀꯩ ꯍꯥꯏꯕ ꯅꯪꯅ‌ ꯍꯧꯖꯤꯛ ꯍꯥꯏꯔꯝꯕꯗꯣ ꯑꯩ ꯇꯥꯍꯧꯗ꯭ꯔꯦ
ꯑꯣ ꯑꯣ ꯑꯌꯨꯛꯗ ꯍꯧꯒꯠꯂ‌ꯦ
ꯑꯥ
ꯍꯧꯒꯠꯂꯒ ꯏꯔꯨꯖꯈ꯭ꯔꯦ
ꯑꯥ
ꯕ꯭ꯔꯦꯛꯐꯥꯁ ꯆꯥꯔꯦ ꯑꯗꯨꯒ ꯀ꯭ꯂꯥꯁꯇ ꯆꯠꯂꯦ ꯑꯃꯨꯛꯀ ꯍꯜꯂꯛꯑꯦ ꯆꯥꯛ ꯆꯥꯔꯦ ꯑꯗꯨꯒ ꯍꯧꯖꯤꯛ ꯑ ꯋꯥꯡꯀꯤꯡ ꯆꯠꯂꯦ
ꯑꯣ ꯀ꯭ꯂꯥꯁꯇꯤ ꯄꯨꯡ ꯀꯌꯥꯗꯒꯤ ꯀꯌꯥꯐꯧ ꯆꯠꯀꯦ
ꯀ꯭ꯂꯥꯁꯗꯤ ꯄꯨꯡ ꯄꯨꯡ ꯇꯔꯥꯗ ꯄꯨꯡ ꯑꯅꯤꯕꯧ
ꯄꯨꯡ ꯇꯔꯥꯗꯒꯤ ꯑꯅꯤꯐꯧ ꯀ꯭ꯂꯥꯁ ꯆꯠꯂꯦꯕ
ꯍꯣꯏ
ꯑꯣ ꯀ꯭ꯂꯥꯁ ꯌꯥꯎꯕꯗꯨꯕꯨ ꯅꯨꯡꯉꯥꯏꯕ꯭ꯔꯣ ꯀꯃꯥꯏꯅ ꯇꯧꯒꯦ
ꯍꯣꯏ ꯅꯨꯡꯉꯥꯏꯌꯦ ꯉꯁꯤꯗꯤ ꯑꯣꯖꯥꯅ ꯎꯝ ꯑꯩꯈꯣꯏꯒꯤꯗꯤ ꯑ ꯀꯔꯤ ꯑꯣꯞ ꯏꯁꯇ꯭ꯔꯤꯠ ꯑꯣꯄꯔꯦꯁꯟ ꯇꯥꯛꯄꯤꯌꯦ
ꯑꯥ
ꯑꯗꯨꯕꯨ ꯄꯤꯄꯤꯑꯦꯛ ꯇꯥꯛꯄꯤꯌ‌ꯦ ꯑꯗꯨꯒ ꯑꯥ ꯇꯣꯄꯤꯛ ꯑꯃꯅ ꯀꯔꯤ ꯁꯣꯜꯗꯔ ꯗꯤꯁ ꯗꯤꯁꯇꯣꯁꯤꯌꯥ ꯁꯣꯜꯗꯔꯁꯨ ꯇꯥꯛꯄꯤꯌꯦ
ꯑꯥ
ꯑꯥꯎ ꯅꯪꯗꯤ ꯀ꯭ꯂꯥꯁ ꯀ꯭ꯂꯥꯁ ꯆꯥꯕ꯭ꯔ ꯆꯠꯄ꯭ꯔꯥ
ꯑ ꯑꯩꯗꯣ ꯉꯁꯤ ꯃꯣꯏ ꯀꯣꯂꯦꯖ ꯆꯠꯂꯦ ꯉꯁꯤꯗꯨꯀꯣ ꯏꯪꯂꯤꯁꯀꯤ ꯂꯦꯛꯆꯔ ꯂꯩꯌꯦꯕꯀꯣ ꯀꯣ ꯑꯣꯖꯥꯅ ꯑꯗꯨꯅ ꯄꯨꯡ ꯃꯥꯄꯜꯗꯒꯤ ꯇꯔꯥꯃꯊꯣꯏ ꯐꯥꯎꯕ ꯀ꯭ꯂꯥꯁ ꯂꯩꯌꯦ ꯂꯥꯛꯑꯣꯅ ꯍꯥꯏꯔꯛꯑꯦ ꯑꯗꯨꯒꯤ ꯄꯨꯡ ꯃꯥꯄꯟ ꯅꯪꯅꯕ ꯆꯠꯂꯦ
ꯎꯝ
ꯑꯗꯨꯒ ꯄꯨꯡ ꯇꯔꯥꯃꯥꯊꯣꯏꯗ ꯀ꯭ꯂꯥꯁ ꯌꯥꯎꯔꯨꯔꯦ ꯍꯜꯂꯛꯑꯦ ꯑꯗꯨꯒ ꯉꯥꯏꯍꯛꯇꯪ ꯏꯃꯥꯟꯅꯕꯤ ꯒꯩꯒꯥ ꯑꯆꯥꯄꯣꯠ ꯀꯩꯀꯩ ꯆꯥꯕꯒꯤ ꯆꯠꯂꯨꯔꯦ ꯑꯗꯨꯒ ꯄꯨꯡ ꯚꯥꯔꯣꯠ ꯇꯥꯗ꯭ꯔꯤꯉꯩꯗ ꯍꯣꯁꯇꯦꯜꯗ ꯆꯪꯉꯦꯕꯀꯣ ꯑꯗꯨꯒ ꯍꯣꯁꯇꯦꯜꯗ ꯆꯪꯉꯒ ꯎꯝ ꯉꯍꯥꯛꯇꯪ ꯂꯩꯔꯦ ꯄꯣꯊꯥꯕ ꯑꯣꯏꯅ ꯑꯗꯨꯒ ꯄꯨꯡ ꯄꯨꯡ ꯑꯃꯗꯒꯤ ꯑꯃꯨꯛ ꯑꯩꯗ ꯇꯨꯏꯁꯟ ꯆꯠꯂꯦꯕꯀꯣ
ꯑꯣꯐ
ꯇꯨꯏꯁꯟ ꯆꯠꯂꯨꯔꯦ ꯑꯗꯨꯒ ꯄꯨꯡ ꯑꯍꯨꯝꯗ ꯍꯜꯂꯛꯑꯦ ꯑꯗꯨꯒ ꯍꯧꯖꯤꯛꯇꯣ ꯇꯨꯏꯁꯟ ꯆꯠꯂꯨꯕꯒꯤ ꯋꯥꯔꯦꯗꯅ ꯏꯁꯥꯗꯣ
ꯎꯝ
ꯑꯗꯨꯗꯤ ꯉꯍꯥꯛꯇꯪ ꯄꯣꯊꯥꯒꯦ ꯍꯥꯏꯅ ꯂꯩꯔꯝꯕꯅꯦ ꯑꯩꯁꯨ
ꯑꯣ ꯑꯣ ꯑꯣ ꯑꯗꯨ ꯅ ꯎꯝ ꯑ ꯆꯠꯆꯔꯕ꯭ꯔꯣ
ꯎꯝ ꯆꯥꯛ ꯆꯥꯈ꯭ꯔꯦ
ꯑꯣ ꯐꯖꯅ ꯆꯔꯣꯀꯣ ꯆꯥꯛꯇꯤ
ꯍꯣꯏ ꯑꯗꯣ ꯍꯟꯗꯛꯇꯤ ꯎꯝ ꯌꯥꯝꯅ ꯁꯥꯕꯒꯤꯀꯣ ꯆꯥꯛꯇꯁꯨ ꯀꯩꯁꯨ ꯆꯥꯅꯤꯡꯗ꯭ꯔꯦꯀꯣ ꯎꯝ ꯏꯟꯖꯥꯡ ꯑꯍꯥꯎꯕ ꯑꯍꯥꯎꯕ ꯑꯣꯏꯔꯁꯨ ꯆꯥꯅꯤꯡꯗ꯭ꯔꯦ ꯍꯥꯎꯗ꯭ꯔꯦꯕ ꯁꯥꯕꯗꯣ ꯍꯟꯗꯛꯇꯤ ꯌꯥꯝ ꯁꯥꯔꯦꯀꯣ ꯍꯥꯟꯅꯒ ꯃꯥꯟꯅꯖꯦꯀꯣ
ꯍꯣꯏ ꯑꯗꯨꯗꯤ ꯉꯁꯤ ꯑꯌꯨꯠꯇ ꯀꯔꯤ ꯍꯦꯟꯖꯟ ꯊꯨꯝꯕ꯭ꯔꯥ
ꯑ ꯑꯩꯈꯣꯏ ꯉꯁꯤ ꯑꯌꯨꯛꯇꯀꯣ ꯏꯔꯣꯝꯕ ꯏꯔꯣꯝꯕ ꯊꯧꯅꯤ
ꯑ ꯀꯅꯥꯅ ꯊꯨꯝꯕ꯭ꯔꯥ
ꯉꯁꯤꯗꯤ ꯑꯩꯗꯣ ꯈꯔ ꯊꯦꯡꯅ ꯍꯧꯒꯠꯄꯒꯤ ꯃꯃꯥꯅ ꯊꯣꯡꯕꯤꯔꯦ
ꯑꯣ ꯑꯗꯨꯗꯤ ꯀꯔꯤ ꯀꯔꯤꯅ ꯊꯨꯝꯕ꯭ꯔꯥ ꯃꯥꯅ
ꯑ ꯉꯁꯤꯗꯣ ꯏꯔꯣꯝꯕ ꯑꯃ ꯇꯧꯕꯤꯔꯦ ꯍꯩꯐꯝꯒ ꯏꯔꯣꯝꯕ ꯑꯃ ꯇꯧꯕꯤꯔꯦ ꯑꯗꯨꯒ ꯑꯗꯨꯒ ꯀꯥꯡꯍꯧ ꯑꯃ ꯕꯦꯜꯍꯟꯗ꯭ꯔꯤ ꯈꯥꯃꯦꯟꯗꯣ ꯈꯪꯉꯤꯅ
ꯑꯣ ꯈꯪꯉꯦ ꯍꯣꯏ
ꯍ ꯑꯗꯨꯗꯣ ꯑꯗꯨꯗꯨꯃ ꯀꯥꯡꯍꯧ ꯉꯧꯕꯤꯔꯦ ꯑꯗꯨꯒ ꯆꯥꯔꯦ ꯍꯥꯎꯔꯦ ꯃꯥꯅ ꯊꯣꯡꯉꯕꯅꯤꯅ ꯍ ꯑꯗꯨꯗꯤ ꯅꯣꯏꯗꯣ ꯍꯌꯦꯡ ꯍꯌꯦꯡꯒꯨꯝꯕ ꯁꯨꯝ ꯁꯟꯗꯦꯒꯨꯝꯕꯗ ꯀꯣꯏꯕ ꯆꯠꯄꯒꯤ ꯄ꯭ꯂꯥꯟ ꯂꯩꯇꯕ꯭ꯔꯣ
ꯁꯟꯗꯦꯗ ꯆꯔꯆ ꯆꯒꯅꯤ ꯑꯗꯨꯒ ꯕꯖꯔꯗ ꯆꯠꯀꯅꯤ ꯁꯤꯒꯤꯟ ꯍꯦꯟꯄ꯭ꯂꯦꯁꯇ ꯆꯠꯀꯅꯤ ꯅ ꯋꯥꯈꯜ ꯇ ꯂꯩ ꯅꯟ ꯑꯣ ꯆꯔ
ꯕꯖꯥꯔ ꯆꯠꯀꯅꯦ ꯍꯥꯏꯔꯣ
ꯍꯣꯏ ꯕꯖꯔꯗ ꯆꯠꯅꯤ ꯆꯔꯁꯨ ꯆꯅꯤ ꯕꯖꯔꯗ ꯁꯦꯀꯦꯟ ꯍꯦꯟ ꯕꯥꯏ ꯇꯧꯒꯅꯤ
ꯑꯣ ꯑꯗꯨꯗꯤ ꯐꯤ ꯐꯖ ꯐꯖꯕ ꯈꯜꯂꯨꯔꯦ ꯑꯩ ꯍꯣꯏ ꯑꯩ ꯄꯥꯝꯕꯨꯗꯤ ꯄꯥꯝꯃꯦ ꯑꯗꯨꯗꯣ ꯑꯩꯗꯣ ꯁꯦꯀꯦꯟ ꯍꯦꯜꯗꯒꯤ ꯐꯤ ꯈꯜꯂꯒ ꯂꯩꯕꯗꯣ ꯑꯗꯨꯗꯤ ꯍꯩꯇꯦꯕꯀꯣ ꯑꯗꯣ ꯑꯗꯨꯗꯗꯤ ꯐꯖ ꯐꯖꯕꯁꯨ ꯌꯥꯎꯋꯤꯗꯅ ꯑꯐꯕ ꯀ꯭ꯋꯥꯂꯤꯇꯤꯁꯨ ꯌꯥꯎꯋꯤꯗꯅ
ꯍꯣꯏ ꯍꯣꯏ ꯃꯥꯅꯦ
ꯑꯗꯨꯗꯨꯅ ꯄꯥꯝꯗꯤ ꯌꯥꯝꯅ ꯄꯥꯝꯃꯦ ꯑꯗꯨ ꯈꯟꯕꯗꯤ ꯍꯩꯇꯦꯀꯣ ꯂꯩꯕꯗꯤ ꯍꯩꯇꯦ ꯃꯤꯅ ꯂꯩꯕꯤꯔꯛꯑꯒꯗꯤ ꯑ ꯍꯣꯏ ꯑꯗꯨꯃꯥꯏꯅ ꯇꯧꯔꯀꯥꯟꯗꯗꯤ ꯈꯔ ꯁꯦꯠꯄ ꯉꯝꯃꯦ
ꯑꯣ
ꯎꯝ ꯑꯗꯣ ꯅꯪ ꯌꯨꯝꯗ ꯂꯩꯕꯒꯤ ꯅꯨꯡꯉꯥꯏꯕ꯭ꯔꯣ
ꯍꯣꯏ ꯅꯨꯡꯉꯥꯏꯌꯦ ꯌꯨꯝꯗꯗꯤ ꯅꯨꯡꯉꯥꯏꯌꯦ ꯎꯝ ꯑꯩꯗꯤ ꯌꯨꯝꯗ ꯂꯩꯔꯒ ꯋꯥꯛꯀꯤꯡꯁꯨ ꯑꯩꯅ ꯆꯅꯤꯡꯒꯦꯗꯤ ꯆꯥꯡ ꯆꯜꯂꯦ ꯀꯔꯤ ꯃꯊꯦꯜ ꯆꯥꯅꯤꯉꯦꯁꯨ ꯆꯥꯏꯌꯦ ꯑꯗꯨ ꯑꯗꯨ ꯑꯩꯅ ꯑꯩꯒꯤ ꯑꯐꯕ ꯇꯣꯛꯑꯦ ꯑꯩꯒꯤ ꯌꯨꯝꯗꯗꯤ
ꯑ ꯑ ꯑ ꯐꯥꯏ ꯑꯩꯒꯤꯀꯣ ꯍꯣꯏ ꯌꯨꯝꯗ ꯍꯣꯁꯇꯦꯜꯗ ꯂꯩꯕꯅꯤꯅꯀꯣ ꯆꯠꯄꯕꯨꯗꯤ ꯐꯪꯕꯕꯨꯗꯤ ꯐꯪꯉꯦ ꯑꯗꯣ ꯌꯥꯝꯅ ꯆꯠꯄꯗꯤ ꯐꯪꯗꯦ ꯌꯨꯝꯗ ꯂꯩꯕꯗꯤ ꯐꯪꯉꯦ
ꯑꯣ ꯈꯥꯃꯦꯟ ꯑꯗꯨꯒ ꯅꯣꯏ ꯀꯨꯏꯔꯗꯤ ꯀꯧꯔꯛꯑꯣ ꯇꯧꯔꯣꯏ ꯁꯤꯗꯤ ꯅꯠꯇꯦ ꯂꯤꯞ ꯂ ꯑꯗꯨ ꯍꯣꯏ ꯍꯣꯍ ꯁꯤꯗ ꯂꯩ ꯍꯥꯏ ꯆꯠꯅꯤ ꯑꯗꯨ ꯆ
ꯍꯣꯏ ꯑꯗꯣ ꯎꯝ ꯅꯪꯗꯣ ꯅꯪꯒꯤ ꯐꯦꯚꯣꯔꯥꯏꯠ ꯀꯂꯔ ꯀꯩ ꯑꯣꯏꯒꯦ
ꯑꯩꯒꯤ ꯐꯦꯕꯣꯔꯥꯏꯠ ꯃꯆꯨꯗꯤ ꯔꯦꯠꯒ ꯄꯤꯡꯀ ꯋꯥꯏꯠꯀ ꯑꯣꯔꯦꯟꯖꯀ ꯅꯤ
ꯑꯩ ꯑꯗꯨ ꯃꯌꯥꯝꯗꯨꯗꯒꯤ ꯑꯃꯇꯪ ꯐꯦꯚꯣꯔꯥꯏꯠ ꯑꯣꯏꯕ ꯂꯩꯇꯕ꯭ꯔꯣ
ꯑꯃꯇ
ꯍꯣꯏ ꯑꯃꯈꯛꯇꯪ ꯑꯃꯈꯛꯇꯪ ꯍꯥꯏꯗꯤ ꯅꯪ ꯍꯧꯖꯤꯛ ꯑ ꯑꯣ ꯋꯥꯏꯠꯁꯦ ꯑꯐꯕ ꯀꯜꯂꯔꯅꯤꯀꯣ
ꯍꯣꯏ ꯑꯐꯕ ꯀꯜꯂꯔꯅꯤ ꯅꯪꯗꯤ ꯀꯜꯂꯤ ꯀꯔꯤ ꯀꯔꯤ ꯃꯆꯨ ꯄꯥꯝꯃꯤ ꯒ꯭ꯔꯤꯟꯔꯥ ꯒ꯭ꯔꯤꯟ ꯂꯥꯏꯠꯔꯥ ꯒ꯭ꯔꯤꯟ ꯗꯥꯔꯛ ꯄꯥꯝꯃꯦ ꯅꯪ
ꯎꯝ ꯌꯥꯝ ꯈꯤꯇꯪ ꯗꯥꯔꯛ ꯑꯣꯏꯕ ꯌꯥꯝꯅꯁꯨ ꯂꯥꯏꯠ ꯑꯣꯏꯗꯕꯗꯣ ꯑꯗꯨꯗꯨ ꯄꯥꯝꯃꯦ
ꯑꯣ ꯑꯣ ꯑꯣ
ꯑꯗꯨꯅꯤ ꯑꯗꯣ ꯅꯪ ꯉꯁꯤꯗꯤ ꯕꯣꯜ ꯌꯦꯡꯗꯕ꯭ꯔꯣ
ꯍꯥ
ꯕꯣꯜ ꯌꯦꯡꯗꯕ꯭ꯔꯣ
ꯑꯣ ꯍꯣꯏ ꯕꯣꯜ ꯌꯦꯡꯉꯦ ꯑꯥ ꯍꯌꯦꯡꯁꯨ ꯌꯦꯡꯒꯅꯤ ꯍꯌꯦꯡꯗꯤ ꯑꯩꯈꯣꯏ ꯑꯩꯒꯤ ꯐꯦꯟꯁ ꯑꯩꯒꯤ ꯐꯦꯟꯁ ꯑꯥꯔꯖꯦꯟꯇꯤꯅꯥ ꯑꯩꯒꯤ ꯑꯩꯒꯤ ꯐꯦꯟꯁ ꯑꯔꯖꯦꯟꯇꯤꯅꯥꯒꯤ ꯂꯩꯌꯦ ꯀꯟꯇ꯭ꯔꯤ ꯑꯔꯖꯦꯟꯇꯤꯅꯥꯒꯤ ꯀꯟꯇ꯭ꯔꯤ ꯂꯩꯌꯦ ꯑꯗꯨꯒ ꯑꯗꯨ ꯑꯗꯨ ꯌꯦꯡꯒꯦ ꯁꯤꯛꯅꯥ ꯑꯥ ꯍꯌꯦꯡꯗꯤ ꯉꯔꯥꯡꯗꯤ ꯌꯦꯡꯗꯦ ꯋꯥꯕꯒꯤ ꯇꯨꯝꯅꯤꯡꯉꯦ ꯑꯗꯨꯕꯨ ꯌꯦꯡꯗꯦ ꯍꯌꯦꯡꯗꯤ ꯌꯦꯡꯒꯅꯤ
ꯍꯌꯦꯡ ꯄꯨꯡ ꯑꯩꯁꯨ ꯌꯦꯡꯒꯦ ꯇꯧꯋꯦ ꯉꯔꯥꯡꯗꯣ ꯑꯗꯨꯒꯅꯦ ꯑꯩꯁꯨ ꯋꯥꯕꯒꯤ ꯇꯨꯝꯗꯒ꯭ꯔꯦ ꯑꯩꯁꯨ ꯍꯣꯔꯦꯟꯗꯣꯈꯛ ꯍꯣꯔꯦꯟꯗꯣ ꯌꯦꯡꯁꯤꯔꯅ ꯈꯜꯂꯝꯕꯅꯦ꯫
ꯎꯝ ꯎꯝ꯫ ꯌꯦꯡꯁꯤꯀꯣ꯫
ꯍꯣꯏ ꯍꯣꯏ ꯌꯦꯡꯖꯦ, ꯀꯅꯥ-ꯀꯅꯥ ꯂꯩ ꯍꯥꯏꯒꯦ ꯉꯁꯤꯗꯤ?
ꯑ ꯍꯌꯦꯡ-ꯍꯌꯦꯡꯗꯤ ꯑꯔꯖꯦꯟꯇꯤꯅꯥ ꯂꯩꯕ ꯃꯥꯜꯂꯦ ꯇꯣ
ꯎꯝ ꯑꯥꯔꯖꯦꯟꯇꯤꯅꯥ ꯂꯩꯕꯅꯤꯅ ꯌꯦꯡꯕ ꯑꯃ ꯆꯪꯉꯦꯀꯣ
ꯍꯣꯏ
ꯎꯝ ꯑꯇꯩꯗꯤ ꯅꯪ ꯍꯧꯖꯤꯛ ꯀꯩꯅꯣ ꯋꯥꯛꯀꯤꯡ ꯆꯠꯄ ꯂꯣꯏꯔꯒ ꯀꯩ ꯀꯩ ꯇꯧꯒꯗꯕ ꯂꯩꯒꯦ
ꯑ ꯋꯥꯛꯀꯤꯡ ꯆꯠꯂꯒ ꯎꯝ ꯑꯗꯤ ꯎꯝ ꯏꯔꯨꯖꯒꯦ ꯏꯔꯨꯖ ꯒ ꯉꯁꯤꯗꯤ ꯎꯝ ꯍꯤꯡꯖꯪ ꯎꯝ ꯊꯣꯡꯒꯦ ꯑꯗꯨꯒ ꯂꯥꯏꯔꯤꯛ ꯑ ꯂꯥꯏꯔꯤꯛ ꯏꯒꯦ ꯈꯪꯗꯦꯗ ꯍꯧꯖꯤꯛꯇꯤ ꯑ ꯑꯣꯛꯁꯥ ꯑꯣꯛꯁꯥꯅ ꯊꯣꯡꯕ ꯃꯥꯜꯂꯦ
ꯑ ꯅꯪ ꯊꯣꯡꯕ ꯍꯩꯕ꯭ꯔꯣ
ꯍꯣꯏ ꯍꯥꯏꯌꯦ
ꯑꯥ ꯍꯣ ꯍꯣꯏ ꯑꯗꯨꯗꯤ ꯍꯥꯎꯅ ꯊꯣꯡꯉꯨꯀꯣ ꯃꯌꯥꯝ ꯆꯥꯅꯕ꯫
ꯍꯣꯏ ꯑꯗꯨꯗꯤ ꯅꯪ ꯐꯣꯟ ꯀꯔꯤ-ꯀꯔꯤ ꯐꯣꯟꯗ ꯀꯔꯤ ꯀꯔꯤ ꯁꯥꯟ ꯁꯥꯟꯅꯕ꯭ꯔꯥ ꯐꯣꯟꯗ
ꯑꯥ ꯑꯩꯗꯤ ꯐꯣꯟꯗꯀꯣ ꯑꯌꯥꯝꯕꯗꯤ ꯂꯨꯗꯣ ꯁꯥꯟꯅꯩ ꯀꯦꯟꯗꯤ ꯀ꯭ꯔꯁ ꯁꯥꯟ ꯑꯅꯤꯁꯤ ꯈꯛꯇꯪ ꯁꯥꯟꯅꯩ ꯑꯇꯩꯗꯤ ꯁꯥꯟꯅꯕꯁꯨ ꯍꯩꯇꯦ
ꯑꯣ ꯑꯗꯨꯗꯤ ꯅꯪ ꯅꯪꯒꯤ ꯐꯦꯕꯔꯥꯏꯠ ꯒꯦꯝ ꯀꯔꯤꯅꯣ
ꯑꯩꯒꯤ ꯐꯦꯚꯔꯥꯏꯠ ꯒꯦꯝꯗꯤꯀꯣ ꯐꯨꯠꯕꯣꯜ ꯐꯣꯟꯗꯗꯤ ꯐꯣꯟꯗꯗꯤ ꯑꯃ ꯕꯤꯜꯗꯤꯡ ꯕ꯭ꯂꯣꯛ- ꯇꯣ ꯈꯪꯕ꯭ꯔꯥ ꯑ ꯑꯗꯨꯗꯨꯅ ꯍꯦꯟꯅ ꯄꯥꯝꯃꯦ
ꯑꯣ
ꯑꯗꯣ ꯌꯥꯝꯅꯗꯤ ꯁꯥꯟꯅꯕ ꯍꯩꯇꯦ ꯑꯩꯗꯣ ꯑꯗꯨꯝ ꯁꯤꯌꯦꯕꯀꯣ ꯁꯥꯟꯅꯕ ꯍꯧꯕꯒ
ꯑꯣ ꯅꯪ ꯎꯅꯣ ꯈꯪꯕ꯭ꯔꯥ
ꯈꯪꯗꯦ ꯀꯃꯥꯏ ꯇꯧꯒꯦ
ꯎꯨꯅꯣꯁꯨ ꯁꯥꯟꯅꯧꯑꯣ ꯎꯅ ꯎꯅꯣꯁꯨ ꯁꯥꯟꯅꯕ ꯃꯁꯥꯟꯅꯕ ꯐꯩꯌꯦ ꯅꯨꯡꯉꯥꯏꯌꯦ
ꯑꯣ ꯌꯦꯡꯒꯦ ꯁꯥꯟꯅꯕ ꯁꯥꯅꯔꯒꯀꯣ
ꯀꯥꯔꯠ ꯀꯥꯔꯠꯁꯒꯨꯝꯕ ꯍꯣꯏ ꯀꯥꯔꯠꯁꯀꯤ ꯃꯥꯜꯂꯦ ꯀꯥꯔꯠꯁ ꯑꯗꯨꯁꯨ ꯑꯗꯨꯁꯨ ꯁꯥꯟꯅꯕ ꯅꯨꯡ
ꯑꯣ ꯑꯣ ꯑꯣ ꯑꯩ ꯍꯣꯔꯦꯟ ꯌꯦꯡꯉꯒꯦ ꯍꯨꯖꯤꯛ ꯍꯨꯖꯤꯛ ꯉꯥꯛꯇꯪ ꯂꯩꯔꯒ ꯗꯥꯎꯟꯂꯣꯗ ꯇꯧꯁꯤꯜꯂꯒꯦ ꯑꯗꯨꯒ ꯌꯥꯡꯉꯒꯦꯀꯣ
ꯍꯣꯏ ꯍꯣꯏ
ꯎꯝ ꯑꯗꯨ ꯅꯪꯗꯤ ꯐꯣꯟ ꯅꯠꯇꯕꯗꯗꯤ ꯀꯩ ꯌꯥꯝ ꯍꯦꯟꯅ ꯏꯄꯥꯝ ꯄꯥꯝꯅꯒꯦ ꯁꯥꯟꯅ ꯁꯥꯟꯅꯕꯗ
ꯑꯩꯗꯤ ꯕꯣꯂꯤꯁꯨ ꯄꯥꯝꯃꯦ ꯕꯣꯂꯤ
ꯑꯣ ꯚꯣꯂꯤꯕꯣꯜꯗꯣ ꯌꯦꯡꯕꯗ
ꯁꯥꯟꯅꯕ ꯍꯥꯏꯕ꯭ꯔꯥ ꯅꯪ
ꯍꯩꯇꯦ ꯌꯦꯡꯕꯗꯤ ꯄꯥꯝꯃꯦ ꯑꯗꯨ ꯁꯥꯟꯅꯕꯗꯨꯗꯤ ꯍꯩꯇꯦ
ꯑꯩꯗꯤ ꯐꯨ ꯑꯣ ꯕꯣꯂꯤꯗꯤ ꯁꯥꯟꯅꯕ ꯈꯤꯇꯪ ꯍꯩꯌꯦ ꯑꯗꯨꯕꯨ ꯁꯥꯟꯅꯕꯁꯨ ꯅꯨꯡꯉꯥꯏꯌꯦ
ꯎꯝ ꯑꯩꯁꯨ ꯇꯝꯅꯤꯡꯉꯦ ꯑꯗꯨꯗꯣ ꯅꯪ ꯍꯩꯕ꯭ꯔꯥ ꯁꯥꯟꯅꯕ
ꯍꯣꯏ ꯍꯩꯌꯦ ꯈꯤꯇꯪꯗꯤ ꯍꯩꯌꯦ
ꯑꯣ ꯑꯣ ꯐꯩꯌꯦ ꯅꯪꯗꯤ ꯍꯩꯌꯦ ꯑꯩꯗꯤꯀꯣ ꯍꯩꯇꯦ ꯀꯃꯥꯏꯅ ꯁꯥꯟꯅꯗꯣꯏꯅꯣꯁꯨ ꯈꯪꯗꯦ ꯇꯝꯖꯤꯔ ꯑꯩꯖꯨ
ꯍꯣꯏ ꯇꯝꯃꯣꯀꯣ ꯅꯪ ꯁꯟꯗꯦꯗ ꯁꯥꯟꯅꯁꯤꯔꯥ
ꯑꯥ ꯁꯥꯟꯅꯁꯤ꯭ꯔꯥ ꯌꯥꯏꯌꯦ ꯁꯥꯟꯅꯁꯦ
ꯍꯣꯏ ꯁꯟꯅꯤꯇꯥ ꯁꯥꯟꯅꯁꯦ ꯀꯣ